ꯍ
ꯍꯜꯂꯣ
ꯇꯕꯨ ꯃꯔ
ꯇꯥꯏꯌꯦ
ꯄꯗ ꯎꯔꯒꯦ ꯃꯔꯄꯨ
ꯐꯔꯦ ꯆ ꯆꯥꯊꯧꯃꯤꯅ ꯇꯧꯔꯔꯤ
ꯆꯪ ꯆꯪꯒꯦ ꯇꯧꯔꯤꯌꯦ
ꯎꯝ
ꯊꯕꯛ ꯌꯥꯝ ꯐꯦ ꯋꯥꯠꯅꯤꯅꯦ ꯑꯗꯨꯒꯤ ꯃꯔꯨꯞ
ꯎꯝ ꯇꯧꯔꯦ ꯑꯗꯨꯒ ꯌꯦꯟꯁꯥꯡ ꯌꯦꯟꯁꯥꯡꯁꯤ ꯃꯊꯦꯜ ꯀꯔ ꯌꯥꯝ ꯍꯪꯒꯦ ꯇꯧꯕ ꯑꯣ
ꯀꯔꯤ ꯃꯊꯦꯜ ꯊꯣꯡꯒꯦ ꯍꯥꯏꯅꯣ ꯃꯔꯨꯞꯁꯤꯕꯨꯣ
ꯍꯣꯏ ꯆꯝꯄꯨꯠ ꯍꯋꯥꯏꯗꯣ ꯑꯗꯨꯒ ꯐꯨꯠꯂꯦ ꯑꯗꯨꯒ ꯍꯋꯥꯏꯔꯖꯝꯕꯥꯁꯨ ꯑꯃꯨꯛ ꯐꯨꯠꯄ ꯂꯣꯏꯔꯒ ꯑꯃꯨꯛ ꯆꯥꯎꯊꯣꯛꯀꯦ ꯇꯧꯕꯁꯦ ꯇꯧꯍꯧꯒꯅꯦꯦꯕ
ꯀꯩ ꯑꯗꯨ ꯂꯣꯏꯔꯒ ꯁꯥꯛꯇꯣ ꯊꯣꯡꯒꯦ ꯍꯥꯏ ꯊꯥꯎ ꯉꯔ ꯊꯣꯡꯒꯦ ꯍꯥꯏꯔꯕ
ꯑ ꯊꯥꯎ ꯉꯧꯗꯣꯏꯅꯧ
ꯎꯝ
ꯃꯔꯨꯞ ꯉꯁꯤꯗꯤ ꯁꯤꯗꯤ ꯏꯁꯟꯥꯡ ꯍꯧꯖꯤꯡꯈ꯭ꯔꯦꯅꯦ ꯃꯥꯏꯔꯦꯟ ꯊꯣꯡꯉꯦ ꯃꯥꯏꯔꯦꯟꯗꯨ ꯃꯖꯥ ꯌꯥꯝ ꯐꯔꯝꯕ ꯍꯥꯏꯇꯥꯔꯦ ꯌꯥꯝꯅ ꯏꯁꯇ꯭ꯔꯦꯠ ꯏꯁꯇ꯭ꯔꯦꯠ ꯂꯥꯎꯔ ꯈꯥꯏꯔꯒꯅ ꯍꯥꯏꯗꯤ ꯌꯥꯝ ꯍꯥꯎꯕ ꯑꯃ ꯑꯣꯏꯕꯅꯤ ꯃꯔꯤꯟ ꯇꯣꯡꯉꯒ ꯃꯣꯔꯣꯛ ꯑꯃ ꯃꯦꯠꯂꯥꯒ ꯂꯣꯏꯁꯤꯟꯈꯔꯦ ꯃꯔꯨꯞ
ꯎꯝ ꯑꯗꯨꯗꯤ ꯅꯣꯏ ꯆꯥꯛꯠꯇꯨ ꯆꯥꯔꯕ ꯅꯠꯇ꯭ꯔꯣ
ꯆꯥꯛ ꯆꯥꯔꯦ ꯆꯦꯒꯥ ꯇꯣꯛꯇ ꯉꯥꯏ ꯆꯦꯒꯥꯥ ꯇꯣꯛꯄꯒꯤ ꯁꯨꯝ ꯍꯆꯤꯛ ꯂꯥꯡꯕ ꯑꯣꯏꯅ ꯃꯔꯨꯞꯇ ꯐꯣꯟ ꯇꯧꯔꯝꯃꯤꯅꯤ ꯃꯔꯨꯞꯣꯏ ꯆꯥꯛꯁꯤ ꯈꯔ ꯊꯦꯡꯉꯅꯤ
ꯑꯩꯈꯣꯏ ꯏꯁꯤꯡ ꯂꯥꯛꯄ ꯑꯃꯨꯛ ꯇꯧꯋꯦ ꯎꯝꯠꯇ ꯇꯣꯇꯤ ꯇꯣꯇꯤꯒꯤ ꯏꯁꯤꯡ ꯂꯥꯛꯄꯗꯣ
ꯎꯝ
ꯑꯗꯣ ꯑꯃꯨꯛ ꯂꯥꯛꯄꯒꯤ ꯇꯧꯗꯣ ꯃꯔꯥꯡ ꯃꯔꯥꯡ ꯇꯧꯕꯒꯤ ꯆꯥꯛ ꯇꯣ ꯉꯁꯤꯗꯤ ꯈꯔ ꯊꯦꯡꯉꯦ
ꯑꯣ ꯆꯥꯛ ꯈꯔ ꯊꯦꯡꯉꯦ ꯑꯗꯨꯅ ꯏꯁꯤꯡ ꯅꯨꯡꯁꯤꯡ ꯌꯥꯔꯤꯉꯩꯗ ꯌꯨꯝꯕꯤ
ꯎꯝ ꯅꯣꯏ ꯇꯣꯇꯤ ꯏꯁꯤꯡ ꯍ ꯅꯠꯇ ꯇꯁꯤꯡ ꯂꯥꯛꯇ꯭ꯔꯣ
ꯑꯩꯈꯣꯏꯒꯤꯗꯤ ꯉꯔꯥꯡ ꯅꯍꯥꯟ ꯂꯥꯛꯑꯦ ꯉꯁꯤ ꯂꯥꯛꯇꯧ ꯃꯥꯜꯂꯦ ꯁꯤꯗꯤ ꯂꯥꯛꯇꯈꯤꯕ ꯅꯣꯏ ꯑꯩꯈꯣꯏꯗ ꯈꯔ ꯃꯥꯟꯅꯔꯝꯃꯔꯁꯨ
ꯀꯅ ꯇꯣ ꯃꯥꯦ
ꯎꯝ ꯑꯗꯨꯅꯤ ꯃꯔꯨꯞ ꯃꯔꯨꯞꯄꯨ ꯉꯁꯤꯁꯨꯕꯨ ꯊꯕꯛ ꯏꯪꯈꯥꯡ ꯊꯕꯛ ꯆꯤꯟꯕ ꯀꯃꯥꯏꯅ ꯇꯧꯒꯦ ꯅꯨꯡꯊꯤꯜꯁꯨ ꯊꯕꯛ ꯂꯩꯕꯣ
ꯄꯁꯋꯥꯔꯊ ꯇꯞ ꯑꯇꯣꯞꯄ ꯊꯧꯕꯛ ꯂꯩꯇꯌꯦ
ꯃꯔ ꯀꯔꯣ ꯇꯔ ꯐꯩꯁꯅ ꯊꯝꯝꯕ ꯍꯥꯏꯔꯣ
ꯇꯥꯔꯄꯣ
ꯑꯥ
ꯑꯣ
ꯌꯥꯝ ꯇꯞꯅ ꯇꯥꯏ ꯀꯩꯅꯣꯅꯦ ꯇꯥ ꯇ꯭ꯔꯣ ꯃꯔꯔ ꯍꯂꯣ
ꯍꯜꯂꯣ ꯇꯥꯔꯕꯣ
ꯇꯌꯦ
ꯎꯝ
ꯀꯩ ꯇꯧꯔꯒꯦ ꯃꯔꯨꯞꯀꯤ ꯐꯕꯣꯟꯁꯨ ꯌꯥꯝ ꯂꯥꯞꯕ ꯅꯦꯠꯋꯥꯛ ꯌꯥꯗ꯭ꯔꯕ ꯖꯥꯠꯂꯣ
ꯎꯝ ꯈꯔ ꯅꯨꯡꯉꯥꯏꯇ꯭ꯔꯦ ꯑꯩ ꯅꯥꯀꯣꯡꯗ ꯍꯥꯞꯄꯤꯗꯣ ꯑꯗꯨ ꯃꯔꯤꯗꯣ ꯍꯥꯞꯄ ꯑꯗꯨꯗ ꯅꯨꯡꯉꯥꯏꯇꯦ
ꯑꯗꯨ ꯍꯥꯞꯇꯗꯤ ꯌꯥꯕ
ꯑ ꯑꯗꯨꯝ ꯍꯥꯠꯇꯁꯨ ꯑꯃ ꯑꯅꯤꯗ ꯑꯃꯅ ꯍꯦꯛ ꯀꯣꯛ ꯅꯨꯡꯉꯥꯏ ꯑꯃꯅ ꯍꯦꯛ ꯅꯨꯡꯉꯥꯏꯇꯦ
ꯍꯧꯖꯤꯛꯀꯤꯁꯨ ꯇꯧꯈꯤꯗ꯭ꯔꯤꯒꯤꯗꯣ ꯉꯁ ꯑꯍꯥꯟꯕ ꯇꯥꯔꯝꯗꯕꯗꯣ
ꯎꯝ ꯃꯇꯪ ꯀꯩꯅꯣ ꯄꯨꯗ꯭ꯔꯗꯤ ꯂꯥꯏꯌꯦꯡꯍꯟꯗ꯭ꯔꯗꯤ ꯌꯥꯔꯔꯣꯏ ꯐꯣꯟꯁꯦ
ꯎꯝ ꯂꯥꯏꯌꯦꯡꯊꯣꯛ ꯂꯥꯏꯌꯦꯡꯊꯣꯛ ꯈꯔ ꯈꯔ ꯂꯥꯏꯌꯦꯡꯊꯣꯛꯇꯗꯤ ꯑꯩꯈꯣꯏ ꯀ ꯁꯤꯈ ꯇ ꯌꯥꯗ ꯑꯗꯨ ꯃꯤꯁꯤꯁꯨ ꯈꯔ ꯆꯦꯛ ꯇꯧꯋ ꯗꯥꯛꯇꯔ ꯈꯔ ꯆꯪꯉꯦꯗꯅ
ꯑ
ꯗꯨꯏ ꯋꯥꯅꯤꯗ ꯃꯔꯨꯞꯄꯨ ꯍꯣꯔꯦꯟ ꯆꯤꯟꯕꯨ ꯊꯕꯛ ꯏꯪꯈꯥꯡ ꯂꯩꯕ꯭ꯔ ꯀꯃꯥꯏꯅ ꯇꯧꯒꯦ
ꯍꯤꯟꯗꯤ ꯊꯋꯥꯏꯈꯥꯡ ꯂꯩꯇꯦ ꯑꯃꯔꯨ
ꯍꯥꯡꯉꯕ ꯉꯁꯤꯕꯣ
ꯎꯝ ꯆꯥꯛ ꯆꯥꯕ ꯂꯣꯏꯔꯗꯤ ꯂꯣꯏꯔꯦ
ꯎꯝ ꯀꯩꯒꯤ ꯃꯔꯨꯞ ꯑꯗꯨꯗꯤ ꯊꯕꯛ ꯑꯃ ꯆꯠꯊꯣꯛꯎꯁꯤꯅ ꯄꯣꯠ ꯌꯦꯡꯕ
ꯀꯥꯏ ꯀꯔꯤ ꯂꯝꯗ ꯆꯠꯇꯣꯏꯅꯣ
ꯁꯤ ꯍꯨꯏ ꯃꯅꯥꯛꯇꯅꯦ
ꯑ
ꯉꯁꯤꯗꯤ ꯕꯣꯜꯗꯣ ꯌꯥꯝ ꯅꯨꯡꯉꯥꯏꯗ ꯍꯥꯏꯗꯤ ꯑꯔꯤꯡꯕ ꯇꯤꯝꯅ ꯉꯥꯛꯇꯅꯦꯕꯀꯣ ꯃꯣꯏ ꯀꯩꯅꯣ ꯀ꯭ꯋꯥꯇꯔ ꯐꯥꯏꯅꯦꯜ ꯁꯥꯟꯗꯣꯏ ꯑꯗꯨ ꯕꯣꯜꯗꯨ ꯐꯥꯏꯔꯡꯒꯨꯝꯕ ꯇꯥꯔꯗꯤ ꯅꯨꯡꯉꯥꯏ ꯑꯗꯨ ꯕꯣꯜꯅꯤ ꯑꯗꯨ ꯍꯧꯖꯤꯛ ꯃꯣꯏ ꯀ꯭꯭ꯋꯥꯇꯔꯗ ꯇꯥꯁꯤꯟꯈꯕꯅꯤꯅ ꯉꯁꯤꯁꯤ ꯅꯨꯡꯉꯥꯏꯅꯦꯕ ꯕꯣꯠ ꯑꯗꯨꯝ
ꯌꯦꯡꯉꯨꯁꯦ ꯌꯦꯡꯉꯨꯁꯦ
ꯎꯝ ꯑꯗꯨ ꯈꯔ ꯄꯨꯡ ꯃꯔꯤ ꯃꯔꯤ ꯑꯍꯨꯝ ꯃꯔꯤ ꯁ꯭ꯋꯥꯏꯗ ꯊꯣꯛꯈ꯭ꯔꯒ ꯌꯥꯔꯦ ꯍꯥꯏꯗꯤ ꯉꯁꯤꯗꯤꯀꯣ ꯃꯤ ꯌꯥꯝ ꯂꯣꯏꯅ ꯐꯃꯝ ꯈꯣꯡꯐꯝ ꯈꯔ ꯆꯤꯟꯗꯧ ꯃꯥꯜꯂꯦꯕ
ꯑꯣ ꯉꯁꯤ ꯅ ꯏꯚꯦꯟ ꯑꯁꯤꯅ ꯈꯔ ꯆꯥꯎꯕ ꯁꯥꯟꯅꯗꯣꯏ ꯂꯝꯄꯥꯛꯀꯗꯣ ꯑꯆꯧꯕ ꯑꯣꯏꯗꯣꯏꯅꯦꯕꯀꯣ
ꯎꯝ ꯑꯆꯧꯕ ꯑꯣꯏꯅ ꯑꯣꯏꯅꯠꯇꯦ ꯂꯝꯄꯥꯛꯀꯨꯗꯤ ꯆꯞ ꯃꯥꯟꯅꯕ ꯑꯗꯨꯗ ꯇꯤꯝ ꯑꯅꯤꯗꯣ ꯈꯔ ꯐꯖꯕ ꯑꯣꯏꯕ ꯃꯤ ꯃꯌꯥꯝ ꯌꯦ ꯂꯥꯛꯀꯅꯦꯕ ꯒ꯭ꯌꯥꯟ ꯇꯥꯏ ꯀꯣ
ꯎꯝ
ꯃꯤꯗꯨꯣ ꯍꯥꯏꯗꯤ ꯇꯤꯝ ꯑꯅꯤꯗꯨ ꯌꯥꯝ ꯐꯖꯕ ꯑꯗꯨꯅ ꯉꯁꯤꯗꯤ ꯈꯔ ꯐꯖ ꯐꯖꯕ ꯉꯥꯛꯇꯪꯒ ꯑꯣꯏꯕꯅꯤꯅ ꯑꯩꯈꯣꯏꯒꯤ ꯏꯟꯗꯤꯌꯥ ꯑꯩꯈꯣꯏꯒꯤ ꯀꯩꯀ ꯑꯆꯧ ꯑꯆꯧꯕ ꯃꯤ ꯄ꯭ꯂꯦꯌꯥꯔ ꯌꯥꯝ ꯌꯥꯎꯔꯤꯕ ꯑꯗꯨꯅꯀꯣ ꯃꯤꯕꯨ ꯍꯦꯛ ꯌꯥꯝ ꯌꯦꯡ ꯂꯥꯛꯀꯅꯦꯕ ꯑꯩꯕꯨ ꯐꯟꯗ
ꯐꯥꯏꯅꯦꯜꯗꯤ ꯀ꯭ꯌꯥꯝ ꯋꯥꯂꯤꯀꯦ
ꯐꯥꯏꯅꯦꯜꯒꯤ ꯋꯥꯠꯂꯤꯗ ꯀ꯭ꯋꯥꯔꯇꯔ ꯐꯥꯏꯅꯦꯜ ꯉꯥꯛꯛꯇꯅꯤ ꯀ꯭ꯋꯥꯔꯇꯔ ꯐꯥꯏꯅꯦꯜꯗ ꯁꯦꯃꯤ ꯐꯥꯏꯅꯦꯜ ꯁꯦꯃꯤ ꯐꯥꯏꯅꯦꯜꯗꯒꯤ ꯐꯥꯏꯅꯦꯜ ꯁꯥꯟꯗꯣꯏꯅꯤ ꯑꯗꯨꯁꯨ ꯉꯁꯨ ꯀ꯭ꯋꯥꯇꯔ ꯐꯥꯏꯅꯦꯜ ꯃꯦꯁ ꯁꯦ ꯅꯨꯡꯉꯥꯏꯔꯦ ꯑꯗꯨꯒ ꯍꯥꯏꯗꯤ ꯐꯥꯏꯅꯜ ꯃꯣꯏꯁꯤ ꯁꯥꯏꯠ ꯑꯃꯃꯝ ꯑꯣꯏꯔꯝ ꯇꯥꯔꯗꯤ ꯐꯥꯏꯅꯜꯗ ꯐꯥꯎꯔꯛꯄꯅꯤꯁꯤ ꯊꯦꯡꯅ ꯌꯥꯏ ꯄꯣꯠꯅꯦꯕ ꯑꯗꯨ ꯁꯥꯏꯠ ꯄꯨꯟꯈꯤꯕꯒꯤ ꯐꯥꯏꯅꯜꯗꯨ ꯉ ꯇꯥꯟꯅꯅꯕ ꯃꯅꯤ ꯊꯦꯡꯅꯈꯤꯕ ꯋꯥꯅꯦꯕ ꯇꯤꯝꯗꯤ ꯑꯅꯤꯃꯛ ꯑꯂꯤ ꯉꯥꯛꯇꯪꯒꯅꯦꯕ ꯀꯦꯟ ꯊ ꯀꯃꯔ
ꯂꯩ ꯇꯥꯏ ꯑꯩꯅ ꯇꯥꯃꯣ ꯈꯪꯂꯦ ꯅꯣꯏꯅ ꯐꯨꯠꯕꯣꯜ ꯄꯥꯝꯕꯅꯤꯅ ꯂꯣꯏꯅ ꯑꯃꯨꯛ ꯐꯨꯠꯕꯣꯜꯁꯤ ꯌꯥꯝ ꯂꯨꯝꯅ ꯄꯥꯝꯕꯅꯤꯅꯀꯣ ꯅꯣꯏꯅ ꯑꯃꯨꯛ ꯌꯥꯝ ꯈꯪꯉꯦꯕ ꯑꯣ ꯑꯩꯈꯣꯏꯅ ꯑꯃꯨꯛ ꯑꯗꯨꯃꯛꯀꯤ ꯑꯗꯨ ꯑꯗꯨ ꯍꯥꯏꯕꯒꯤ ꯑꯗꯨꯅꯤꯇꯥꯔꯅꯤ ꯐꯖꯅ ꯈꯪꯕꯗꯤ ꯑꯣꯏꯗꯦ ꯑꯗꯨ ꯅꯣꯏ ꯌꯦꯡꯃꯤꯟꯅ
ꯎꯝ ꯎꯝ ꯅꯨꯡꯉꯥꯏꯖ ꯉꯁꯤ ꯂ ꯂꯧꯁꯤꯟꯕ ꯈꯣꯠꯁꯤꯟꯕꯒ ꯇꯧꯗꯣꯏꯅꯤ ꯑꯋꯥ ꯑ ꯇꯧꯔ ꯁꯩ ꯈꯨꯔꯗ ꯐꯦꯟ ꯄꯥꯄꯣꯞ ꯃꯈꯩꯩꯅ ꯉꯥꯡꯕꯅꯦ ꯑꯗꯩ ꯂꯧꯁꯤ ꯈꯣꯠꯆꯟꯕ ꯈꯔ ꯅꯨꯡꯉꯥꯏꯗꯣꯏꯅꯦ ꯉꯁꯤꯗꯤ ꯈꯔ ꯑꯗꯨꯝ
ꯃꯣꯏꯗꯨ ꯂꯩꯀꯥꯏꯒꯤ ꯑꯍꯜ ꯂꯃꯟ ꯂꯣꯏꯅ ꯌꯦꯡꯕ ꯊꯣꯛ ꯑꯩꯈꯣꯏꯒꯤ ꯃꯑꯣꯡ ꯇꯧꯕ ꯃꯥꯜꯂꯦ
ꯎꯝ ꯃꯣꯏꯗꯤ ꯍꯥꯏꯗꯤ ꯃꯣꯏ ꯂꯩꯀꯥꯏ ꯊꯣꯛꯄ ꯊꯣꯛꯇꯕ ꯑꯗꯨꯝ ꯕꯤꯠꯀꯤ ꯑꯣꯏꯅ ꯑꯗꯨꯝꯝ ꯇꯥꯛꯄꯨꯒꯤ ꯑꯗꯨꯝ ꯌꯦꯡ ꯂꯥꯛꯄꯅꯦꯕ ꯂꯩꯀꯥꯏ ꯑꯍꯟ ꯅꯨꯄꯤ ꯑꯉꯥꯡ ꯇꯔ ꯁꯨꯔꯦ ꯊꯣꯛꯂꯛꯏꯦ ꯑꯗꯨꯅ ꯃꯤꯗꯨ ꯄꯤꯛ ꯄꯤꯛ ꯊꯜꯒꯦꯅ ꯑꯗꯨꯝ ꯈꯔꯒ ꯐꯖꯕ ꯇꯤꯝ ꯑꯣꯏꯇꯥꯔꯦ ꯑꯗꯨ ꯀ ꯊꯟꯅꯕ ꯒ꯭ꯌꯥꯟ ꯇꯥꯏꯀꯣ ꯃꯔꯨꯞ ꯃꯔꯨꯞꯄꯨꯔ ꯆꯥꯛ ꯏꯁꯤꯡ ꯊꯣꯡ ꯂꯣꯏꯁꯤꯜꯂꯛꯑꯕ ꯀꯃꯥꯏꯅ ꯇꯧꯔꯒꯦ
ꯑꯥꯏꯟꯁꯤꯡꯁꯤꯡ ꯊꯣꯡꯕ ꯂꯣꯏꯗꯔꯤ ꯆꯥꯛꯇꯤ ꯂꯣꯏꯔꯦ ꯑꯗꯨꯒ ꯌꯦꯟꯁꯥꯡꯁꯦ ꯀꯣꯛ ꯉꯥꯎꯔꯤꯅꯦ ꯀꯩꯀꯩ ꯌꯦꯟꯁꯥꯡꯁꯦ ꯑꯍꯥꯎꯕ ꯉꯥꯛꯇ ꯑꯣꯏꯕꯩꯀꯣ
ꯎꯝ
ꯀꯔꯝꯕ ꯀꯔꯝꯕ ꯍꯥꯟꯅ ꯊꯣꯡꯗꯣꯏꯅꯣꯅ
ꯎ ꯁꯣ ꯇꯎꯠꯁꯨꯕꯁꯤꯦ ꯃꯔꯨ ꯄꯤꯁꯦ
ꯊꯧ ꯇꯧꯗꯣꯏꯅꯦ ꯐꯨꯠ ꯆꯄꯁꯤꯅ ꯍꯥꯟꯁꯤꯔꯥ ꯁꯧꯁꯤꯅ ꯍꯥꯟꯁꯤꯔ ꯆꯔ ꯈꯂꯦꯕꯨ
ꯐꯇ꯭ꯔꯤ ꯄꯩꯁꯥ ꯃꯗꯣ ꯐꯨꯠꯇꯨꯗꯣ ꯍꯥꯟꯅ ꯐꯨꯠꯇꯣ ꯑꯗꯨꯣ ꯍꯩꯗꯣꯛꯑ ꯊꯝꯃꯗꯤ ꯑꯃꯨꯛ ꯁꯣꯛꯇꯧꯗꯤ ꯑꯃꯨꯛ ꯈꯦꯡꯅꯗ꯭ꯔꯁꯨ ꯌꯥꯔꯦ
ꯍꯣꯏ ꯑꯗꯨꯁꯨ ꯈꯜꯂꯤꯅꯤ
ꯁꯣꯍꯟꯇ ꯂꯣꯗꯤ ꯐꯦꯟꯗ ꯌꯥꯔꯦ ꯐꯨꯠꯀꯥꯟꯗ
ꯅꯣꯏꯗꯤ ꯆꯥꯛ ꯆꯥꯔꯕꯣ
ꯆꯥꯔꯦ
ꯀ ꯀꯔꯤ ꯃꯊꯦꯜ ꯆꯥꯔꯒꯦ
ꯃꯔꯦꯟ ꯊꯣꯡ ꯆꯥꯏ ꯍꯥꯏꯗꯨ ꯉꯁꯥꯏꯗꯒꯤ ꯀꯩꯗ ꯁꯨ
ꯌꯥꯗ꯭ꯔꯦꯅꯦ ꯇꯥꯍꯧꯗꯔꯦ
ꯎꯝ ꯍꯧꯨꯁꯨ ꯌꯥꯝ ꯒ꯭ꯌꯥꯟ ꯇꯥꯅꯍꯧꯁꯨ ꯌꯥꯝ ꯉꯟꯕꯒꯤ ꯇꯥꯏꯞꯇ
ꯃꯥꯏꯔꯦꯟ ꯊꯣꯡꯕꯁꯤꯗꯤ ꯅꯪꯅ ꯊꯣꯡꯉꯦꯔꯣ
ꯑ ꯑꯩꯅ ꯊꯣꯡꯉꯤ ꯌꯨꯝꯒꯤ ꯑꯍꯜ ꯂ ꯊꯕꯛ ꯆꯤꯂꯦ ꯑꯩꯅꯩꯅ ꯊꯣꯡꯉꯤ
ꯑꯥ ꯑꯗꯤ ꯍꯥꯎꯔꯝꯗꯧ ꯃꯥꯅꯦ
ꯍꯣꯏ ꯍꯣꯏ ꯃꯌꯦꯡꯒ ꯃꯆꯥ ꯌꯥꯝ ꯐꯕ ꯁꯤ ꯁꯤ ꯂ ꯑꯃ ꯑꯩꯈꯣꯏ ꯁꯦꯠꯁꯤꯒ ꯂꯥꯎꯔꯒ ꯆꯝꯐꯨꯠ ꯀꯐꯨꯠꯂꯗꯤ ꯍꯥꯎꯔꯨ ꯑꯗꯨꯃꯥꯏꯅ ꯑꯗꯒꯤ ꯊꯣꯡꯉꯒꯁꯨ ꯃꯆꯟꯗꯣ ꯑꯩꯈꯣꯏꯒꯤ ꯃꯌꯥꯡ ꯇꯣꯟ ꯑꯗꯒꯤ ꯑꯇꯣꯞꯄ ꯃꯅꯥ ꯃꯁꯤꯡ ꯈꯔ ꯍꯥꯞꯄꯗ ꯑꯃꯨꯛ ꯗꯨꯅ ꯍꯥꯎꯗꯅꯤ ꯑꯗꯨ ꯄꯥꯟꯗ꯭ꯔꯅꯤꯅ ꯍꯥꯞꯇ꯭ꯔꯦ ꯑꯗꯨ ꯍꯥꯟꯅꯗꯤ ꯈꯔ ꯄꯥꯜꯂꯝꯝꯕꯅꯦ ꯑꯗꯨ ꯍꯟꯗꯛꯇꯤ ꯌꯥꯟꯊꯠꯈꯤꯕ ꯅꯥꯄꯤ ꯁꯦꯡꯕꯗ ꯑꯗꯨ ꯄꯥꯟꯗ꯭ꯔꯦ ꯍꯥꯞꯄ ꯌꯥꯗ꯭ꯔꯦ ꯍꯥꯎꯗꯤ ꯍꯥꯎꯕ ꯑꯗꯨ ꯍꯥꯞꯄꯒꯅ ꯑꯃꯨꯛ ꯈꯦꯠꯅꯩ
ꯑꯗꯨꯗꯤ ꯑꯝꯇꯪ ꯆꯥꯗ꯭ꯔꯗꯤ ꯌꯥꯔꯔꯣꯏꯠ ꯃꯤꯠ ꯁꯤꯡꯉꯤꯒ ꯍꯥꯏꯕꯅꯦꯕ ꯃꯥꯏꯔꯦꯟ ꯆꯥꯕꯁꯦ
ꯎꯝ
ꯑꯗꯨꯗꯨꯅ ꯅꯣꯏ ꯑꯍꯥꯎꯕꯗ ꯆꯥꯔꯗꯤ ꯃꯤꯠꯁꯤꯡꯗꯧ ꯃꯥꯜꯂꯤꯅꯦ
ꯃꯥꯅꯤ ꯃꯥꯅꯤ ꯃꯔꯨꯞꯁꯤ ꯇꯨꯝ ꯍꯧ ꯒꯠꯄ ꯀꯨꯏ ꯗ꯭ꯔꯤ ꯃꯥꯜꯂꯤ ꯏꯔꯨ ꯂꯨꯗꯥ ꯂꯩ ꯃꯥꯜꯂꯦꯕ
ꯇꯨꯝ ꯍꯧꯒꯠꯄ ꯀꯨꯏꯗ꯭ꯔꯤꯌꯦ ꯏꯁꯥꯁꯦ ꯉꯔꯥꯡ ꯊꯦꯡꯅ ꯇꯨꯝꯕꯒꯤ ꯏꯁꯥꯁꯦ ꯀꯣꯛ ꯆꯤꯛꯄꯒꯨꯝ ꯂꯥꯛꯄ ꯅꯨꯡꯉꯥꯏꯇꯕꯒꯨꯝ ꯇꯧꯔ ꯂꯩꯕ
ꯔꯨꯏ ꯔꯣ ꯍꯥꯢꯁꯦ
ꯅꯩ ꯗꯤꯌꯦ ꯉꯔꯥꯡꯗꯤ ꯑꯩꯈꯣꯏ ꯃꯌꯥꯝ ꯋꯥꯛꯀꯤꯡ ꯆꯠꯄꯗ ꯆꯠꯄꯗ ꯐꯥꯅꯥ ꯁꯥꯡꯅ ꯆꯠꯂꯦ
ꯀꯩ ꯆꯠꯄꯥ
ꯑꯩꯈꯣꯏ ꯂꯩꯃꯤꯟꯅꯕ ꯏꯌꯥꯝꯕꯁꯤꯡꯒ ꯋꯥꯛꯀꯤꯡ ꯉꯔꯥꯡꯗꯤ ꯁꯥꯡꯅ ꯆꯠꯂꯦꯕ ꯁꯤ ꯑꯩꯈꯣꯏ ꯑꯩꯈꯣꯏ ꯂꯩꯐꯝ ꯑꯀꯣꯏꯕꯗꯣ ꯑꯗꯨꯒꯤ ꯆꯥꯛ ꯂꯥꯝꯕꯒꯤ ꯀꯣꯛ ꯆꯤꯛꯂꯛꯄꯗꯣ ꯑꯗꯨꯗ ꯁꯨꯝ ꯀꯣꯛ ꯆꯤꯛ ꯄ ꯍꯧꯈꯔꯦ ꯍꯤꯗꯥꯛ ꯆꯍꯧꯗ꯭ꯔꯕ
ꯎꯝ ꯋꯥꯈꯔꯦ ꯋꯥꯛꯀꯤꯡ ꯉꯥꯛꯇꯪ ꯆꯠꯂꯨꯕꯁꯦ ꯃꯔꯨꯞꯁꯦ
ꯎꯝ ꯍꯛꯆꯥꯡ ꯁꯥꯖꯦꯜ ꯇꯧꯗ ꯀꯨꯏꯔꯝꯃꯤꯅꯀꯣ ꯅꯣꯡ ꯅꯣꯡꯃ ꯀꯥꯟ ꯈꯔ ꯁꯥꯡꯅ ꯆꯠꯄꯁꯤ ꯋꯥꯔꯦꯅꯤ
ꯎꯝ ꯈꯔ ꯈꯔ ꯇꯧꯊꯣꯛꯎꯏ ꯍꯛ ꯆꯥꯡ ꯁꯥꯖꯦꯜ
ꯎꯝ
ꯍꯣꯏ ꯍꯣꯏ ꯐꯔꯦ ꯐꯔꯦ ꯃꯔ ꯑꯗꯨꯗꯤ ꯍꯣꯔꯦꯟ ꯑꯗꯨ ꯑꯗꯨ ꯑꯩ ꯍꯥꯏꯒꯦ ꯇꯧꯕꯅꯦ ꯍꯣꯔꯦꯟ ꯑꯗꯨ ꯑꯗꯨ ꯊꯕꯛꯇꯨ ꯆꯠꯃꯤꯟꯅꯔꯨꯔꯁꯤ
ꯍꯣꯏ
ꯑꯣ ꯍꯣꯔꯦꯟ ꯑꯃꯨꯛ ꯍꯥꯏꯔꯛ ꯑꯒꯦ
ꯑꯣ
ꯊꯃꯦ ꯊꯝꯃꯦ
ꯎꯝ ꯊꯃꯦ ꯆꯣ